ꯀꯩꯅꯣ ꯇꯧꯏꯗꯣ ꯅꯦꯠꯋꯥꯛ ꯌꯥꯗꯕ꯭ꯔꯥ ꯈꯪꯗꯦꯕ ꯇꯠꯇꯈ꯭ꯔꯤꯗꯣ
ꯈꯪꯗꯦ-ꯈꯪꯗꯦ ꯅꯦꯠꯋꯥꯛꯁꯦ ꯍꯟꯗꯛꯁꯦ ꯏꯅꯨꯡ ꯍꯦꯛ ꯅꯨꯡꯉꯥꯏꯇꯦ ꯀꯩꯗꯧꯏꯅꯣ ꯈꯪꯗꯦ
ꯑꯁ ꯑꯩꯗꯤ ꯏꯁꯥꯁꯦ ꯌꯥꯝ ꯋꯥꯏ ꯋꯥꯏ ꯀꯩꯅꯣꯝ ꯇꯧꯏ ꯀꯣꯛ ꯆꯤꯛꯂꯦ
ꯇꯧꯋꯦ
ꯍꯥ
ꯆꯥꯛ ꯂꯥꯝꯂꯤ-ꯂꯥꯝꯂꯤ ꯇꯧꯋꯦꯕ ꯀꯔꯤ ꯉꯧꯔꯤꯅꯣ ꯍꯥ ꯀꯔꯤ ꯉꯧꯔꯤꯅꯣ ꯎꯝꯆꯥꯛ ꯂꯥꯝꯃꯦ ꯑꯩꯗꯤ ꯆꯥꯅꯤꯡꯒꯔꯦ
ꯊꯥꯎꯁꯨ ꯑꯃꯛ ꯆꯥꯅꯤꯡꯗꯦꯕ ꯉꯁꯥꯏꯁꯨ ꯊꯥꯎꯒ ꯆꯥꯁꯤꯟꯕ꯭ꯔ ꯈꯪꯗꯦ
ꯀ ꯃꯅꯝ ꯅꯝꯒꯦ ꯁꯦ ꯎꯝ ꯍꯣꯏꯗꯤ ꯑꯣꯖꯥꯅꯅꯦ ꯀꯨꯏꯔꯗ ꯄꯥꯎ ꯐꯥꯎꯅꯗꯕ ꯇꯣꯡꯉꯥꯟꯅ ꯊꯣꯡꯖꯤꯟꯔꯒ
ꯔꯟꯅꯒ ꯐꯣꯇꯣ ꯀꯥꯞꯄ ꯊꯝꯃꯂꯛꯏꯗꯣ ꯀꯣꯏ ꯆꯠꯂꯤꯔꯥ ꯈꯪꯗꯦ ꯉꯁꯤꯒꯤ ꯑꯣꯏꯖꯥꯠꯔꯣ
ꯇꯧꯁꯟꯅꯩ ꯑꯣꯏꯔꯝꯅꯤ ꯅꯍꯥꯟꯃꯨꯛꯀꯤ
ꯃꯥꯥ ꯇꯧꯁꯟꯅꯕ ꯌꯥꯝ ꯍꯩꯕ꯭ꯔꯕ
ꯎꯝ
ꯇꯧꯋꯤꯗ
ꯑꯣ ꯈꯪꯗꯦ ꯌꯦꯡꯉꯣ
ꯃꯥꯁꯨꯅꯦ ꯊꯕꯛꯁꯦ ꯉꯁꯥꯏꯒꯤ ꯃꯆꯥ ꯑꯅꯤꯗꯨꯒꯤ ꯑꯃꯨꯛ ꯂꯥꯛꯅꯒꯗ꯭ꯔꯥ ꯑꯗꯩ ꯁꯦꯕꯥ ꯇꯧꯒꯗ꯭ꯔꯥ ꯆꯥꯛꯄ ꯏꯁꯤꯡꯕꯨ ꯊꯣꯡꯒꯗ꯭ꯔꯥ ꯏꯃꯨꯡꯒꯤꯃꯨꯛ ꯍꯣꯠꯅꯒꯗ꯭ꯔꯥ ꯐꯤꯕꯨꯁꯨꯅ ꯀꯣꯠꯀꯗ꯭ꯔꯥ ꯌꯥꯝ ꯆꯤꯟꯕ ꯃꯤꯅꯤ
ꯃꯥ ꯐꯅꯦꯛ ꯁꯥ ꯍꯧꯔꯕꯣ ꯑꯃꯨꯛ
ꯍꯧꯗꯣꯔꯥ ꯍꯥꯏꯌꯦ ꯍꯟꯇꯛ ꯃꯥ ꯐꯅꯦꯛ ꯁꯚꯦꯟꯇꯤꯒꯤ ꯐꯤ ꯍꯧꯔꯕꯅꯦ
ꯎꯝ꯫
ꯑꯗꯣ ꯁꯨꯅꯥ ꯀꯣꯠꯄꯗꯣ ꯃꯇꯣꯝꯇꯅ ꯀꯣꯠꯂꯤꯅꯦꯕꯗꯣ ꯑꯗ ꯁꯅꯥ ꯈꯣꯠꯄ ꯂꯣꯏꯁꯤꯜꯂꯒ ꯃꯔꯛꯇ ꯑꯃꯨꯛ ꯊꯪꯕ ꯀꯥꯟꯗ ꯑꯩ ꯗꯧ ꯋꯥꯔꯤ ꯁꯥꯟꯅꯕ ꯑꯗꯩꯗꯤ ꯃꯆꯥ ꯁ꯭ꯀꯨꯜ ꯆꯠꯄ ꯑꯃꯨꯛ ꯊꯤꯟꯕ ꯍꯥꯜꯂ ꯂꯥꯏꯔꯤꯛ ꯑꯃꯨꯛ ꯇꯥꯛꯄ ꯌꯥꯝ ꯉꯝꯗ꯭ꯔꯥ ꯃꯥꯗꯤ ꯑꯗꯒꯤꯗꯤ ꯌꯦꯡꯉꯣ ꯗꯤ ꯁꯤ ꯑꯣꯐꯤꯁ ꯇꯥ ꯑꯃꯨꯛ ꯆꯠꯂꯒ ꯑꯣ ꯕꯤ ꯁꯤꯒꯤ ꯁꯥꯔꯇꯤꯐꯤꯀꯦꯠꯀꯤ ꯇꯥꯟꯅꯕ ꯆꯠꯂꯤꯌꯦ ꯉꯁꯥꯏꯗꯣ ꯑꯗꯨ ꯑꯃꯨꯛ ꯆꯠꯂꯨꯔꯦ ꯃꯥ ꯑꯗꯨ ꯆꯠꯄ ꯊꯕꯛ ꯏꯃꯥꯡ ꯇꯧꯕꯗ ꯀꯥꯎꯈ꯭ꯔꯕ ꯃꯥꯗꯣ ꯑꯗꯨꯒꯤꯅꯤꯗꯥ ꯑꯗ ꯄꯩꯁꯥꯁꯨ ꯇꯥꯅꯤꯡꯕ ꯃꯥꯅ ꯇꯧꯔꯤꯁꯦ ꯍꯣꯠꯅꯕꯗꯤ ꯌꯥꯝ ꯀꯟꯕꯅꯦꯕ ꯃꯥꯁꯦ ꯑꯋꯥꯕ ꯈꯥꯡꯕ ꯌꯥꯝ ꯀꯟꯕꯅꯦꯕ ꯑꯗꯨꯅ ꯌꯨꯝ ꯄꯥꯟ ꯉꯝꯃꯤꯅꯤ ꯀꯩꯅꯣ
ꯉꯝꯃꯤꯅꯤ ꯉꯝꯃꯤꯅꯤ
ꯑꯗꯩꯗꯤ ꯃꯥꯗꯤꯅꯦ ꯁꯨ ꯅꯥ ꯅꯥꯗꯦ ꯃꯥ ꯍꯥꯏꯅꯤ ꯁꯤꯌꯥ ꯑꯩꯁꯦ ꯑꯩ ꯈꯪꯗꯦ ꯏꯁꯣꯔꯅ ꯆꯥꯟꯕꯤꯕ ꯍꯥꯏꯒꯗ꯭ꯔꯥ ꯉꯁꯤꯐꯥꯎ ꯃꯅꯨꯡꯗ ꯑꯩꯅ ꯌꯨꯝ ꯄꯥꯜꯂꯛꯄꯗꯒꯤ ꯍꯣꯏ ꯂꯣꯛꯅ ꯉꯥꯏꯍꯥꯛꯀ ꯎꯝ ꯃꯀꯣꯛꯀ ꯁꯥꯕ ꯑꯗꯨꯃꯥꯏꯅ ꯇꯧꯕ ꯌꯥꯎꯋꯦ ꯑꯗꯨ ꯅꯠꯇꯕꯤꯗ ꯃꯈꯣꯡ ꯍꯥꯝꯊꯕꯁꯦ ꯈꯪꯗꯦ ꯃꯥ ꯍꯥꯏꯕ ꯍꯦꯛ ꯌꯨꯝ ꯄꯥꯜꯂꯛꯄꯗꯒꯤ
ꯎꯝ꯫
ꯑꯗꯨꯗꯤ ꯃꯁꯥꯗꯣ ꯄꯥꯖꯔꯁꯨ ꯅꯨꯡꯗ ꯐ ꯁꯦꯡꯗ꯭ꯔꯣ ꯅꯒꯥꯟꯗꯕ ꯍꯥꯏꯇꯔꯦꯅꯦ ꯍꯣꯏ
ꯃꯥꯅ ꯈꯤꯏꯇꯪ
ꯑꯁ ꯑꯩꯈꯣꯏꯅꯒ ꯅꯥꯔꯤꯁꯤꯗꯤ
ꯎꯝ꯫
ꯀꯨꯝ ꯂꯩꯅꯥꯒꯤ ꯐꯤꯕꯝꯗꯨꯅꯤꯗꯣ
ꯎꯝ ꯑꯁ ꯑꯩꯗꯤ ꯆꯥꯛ ꯂꯥꯝꯃꯦꯕꯣ ꯌꯦꯔꯨꯝ ꯄꯨꯠꯂ ꯆꯥꯔꯁꯤꯔꯥ ꯈꯪꯗꯦꯕꯨ
ꯌꯦꯔꯨꯝꯗꯥꯡ ꯑꯥꯗ ꯏꯔꯨ ꯀꯩꯅꯣ ꯇꯧ ꯃꯔꯤ ꯐꯨꯆꯜꯂꯝꯃꯨ ꯑꯩꯁꯨ ꯌꯥꯎꯁꯟꯅꯕ ꯑꯩꯁꯨ ꯌꯥꯍꯧꯁꯤꯔꯥꯅ ꯈꯜꯂꯤꯕ ꯑꯁ ꯑꯩꯅꯦ ꯑꯩꯗꯤ ꯉꯁꯤꯁꯦ ꯅꯨꯡꯊꯤꯟꯗ ꯐꯖꯅ ꯎꯝ ꯈꯪꯗꯦ ꯃꯣꯏꯅꯅꯦ ꯏꯟꯖꯥꯡꯗ ꯊꯥꯎ ꯌꯥꯝ ꯄꯥꯝꯃꯦ ꯑꯩꯒꯤ ꯊꯥꯎꯁꯦ ꯀꯌꯥ ꯆꯥꯅꯤꯡꯗꯦꯕ
ꯑꯩ ꯑꯩꯗꯤ ꯍꯧꯖꯤꯛ ꯏꯔꯨꯖꯗ꯭ꯔꯤꯉꯩꯗ ꯆꯥꯊꯣꯛꯀꯦ ꯇꯧꯕ
ꯑꯗꯨꯅꯦ ꯍꯥꯏꯗꯣ ꯏꯔꯨꯖꯔꯤꯉꯩ ꯋꯥꯔꯤꯅꯦ ꯍꯥꯏꯗꯣ
ꯕ꯭ꯔꯦꯛꯐꯥꯁ ꯑꯣꯏꯅ ꯆꯥꯕꯗꯨꯔꯣ ꯅꯪ ꯍꯥꯏꯁꯦ
ꯎꯝ ꯂꯥꯟꯁ ꯂꯟꯁꯦ ꯀꯩꯅꯣ ꯁꯅꯦꯛꯁ
ꯕ꯭ꯔꯦꯛꯐꯥꯁ ꯍꯥꯏꯗꯣꯔꯦ ꯑꯩꯁꯨ ꯁꯅꯦꯛꯁ ꯑꯣꯏꯅ ꯆꯥꯕꯗꯣ
ꯎꯝ
ꯑꯗꯨꯃꯥꯏꯅ ꯆꯒꯦ ꯍꯥꯏꯔꯣ ꯅꯪꯁ‌ꯣ
ꯍꯣꯏ ꯆꯥꯛꯀꯗꯤ ꯆꯥꯅꯤꯡꯗꯦꯗꯥ
ꯈꯪꯗ‌ꯦꯅꯦ ꯑꯌꯨ
ꯑꯁ ꯏꯕꯥꯅꯤꯁ‌ꯦ ꯌꯦꯔꯨꯝ ꯄ꯭ꯂꯦꯠ ꯑꯃꯃꯝꯗꯤ ꯂꯩꯕꯤ ꯌꯥꯝꯅꯤꯍ‌ꯦ ꯑꯉꯥꯡꯒꯤ
ꯑꯩꯗꯤ ꯄꯩꯁꯥꯒ ꯂꯩꯇ꯭ꯔꯦ ꯅꯪ ꯂꯩꯕꯤꯔꯣ ꯀꯩꯅꯣ
ꯑꯩꯖ‌ꯦ ꯀꯩꯅꯣꯗ ꯗꯦꯠ ꯇꯨꯌꯦꯜꯐꯇꯅꯦ
ꯂꯥꯛꯑ‌ꯣ ꯂꯨꯄꯥ ꯆꯥꯅꯤ ꯌꯥꯡꯈꯩ ꯈꯛꯇꯅꯤ ꯍꯥꯏꯕ
ꯍꯣꯏ ꯏꯃꯥ ꯍꯧꯖꯤꯛꯇꯤ ꯇꯨꯌꯦꯜꯞꯇꯅꯦ ꯆꯥꯝ ꯆꯝ ꯄꯨꯊꯣꯛꯅ ꯑꯩꯅ ꯆꯥꯝ ꯌꯥꯡꯈꯩ ꯄꯨꯊꯣꯛꯄꯤꯔꯒꯦ
ꯑꯩꯉꯣꯟꯗ ꯀꯔꯤꯝ ꯂꯩꯇꯦ ꯍꯧꯖꯤꯛ ꯁꯤꯀꯤꯑꯝꯇ ꯅꯪꯅ ꯑꯗꯨꯝ ꯄꯨꯊꯣꯛꯆꯔ‌ꯣ
ꯀꯩꯅꯣ ꯗꯦꯠ ꯇꯨꯌꯦꯜꯞꯇꯅ ꯑꯩꯁꯦ ꯅꯣꯏꯆꯦ ꯀꯤꯔꯟꯕꯂꯥ
ꯄꯨꯅꯤꯅ ꯇꯧꯔꯣ ꯑꯩꯗꯤ ꯄꯩꯁꯥ ꯆꯪꯗꯦ ꯎꯝ
ꯃꯥꯏ ꯃꯥꯏ ꯁꯨꯁꯇꯤ ꯑꯝ ꯂꯩꯌꯦꯕ ꯑꯩꯅ ꯉꯁꯥꯏꯁꯦ ꯅꯣꯏ ꯕꯤꯗꯄꯇꯤꯗ ꯍꯪꯕ ꯇꯈꯦꯜ ꯃꯃꯥꯡ ꯇꯈꯦꯜ ꯃꯃꯥꯡ ꯂꯩꯀꯥꯏ ꯅ‌ꯣꯏ ꯃꯅꯥꯛꯇꯔꯥ ꯁꯤ ꯃꯤꯁꯦ ꯈꯪꯕ꯭ꯔꯥꯅ ꯑꯩꯅ ꯕꯥꯇꯣꯟꯗꯣ ꯊꯥꯖꯤꯟꯕ ꯃꯉꯣꯟꯗ
ꯎꯝ
ꯑꯗ ꯏꯆꯦ ꯑꯩ ꯈꯪꯉꯦ ꯍꯥꯏꯔꯛꯑꯦ ꯃꯥꯅ ꯅꯣꯏ ꯌꯨꯝꯒ ꯊꯪꯅꯕ꯭ꯔꯥ ꯊꯪꯅꯕꯗꯤ ꯊꯪꯅꯗꯦ ꯑꯗꯨꯝ ꯅꯛꯅ ꯔꯦꯅ ꯍꯥꯏꯔꯛꯑ‌ꯦ ꯑꯗꯣ ꯅꯪ ꯕꯤꯗꯥꯞꯇꯤ ꯍ‌ꯣꯏ ꯃꯌꯨꯝ ꯆꯠꯂꯕꯣ
ꯆꯠꯇꯔꯤ
ꯆꯠꯇ꯭ꯔꯤꯌ‌ꯦ
ꯎꯝ
ꯔꯕꯤꯅꯥꯗꯤ ꯈꯪꯉꯦ ꯍꯥꯏ ꯑꯗꯣ ꯃꯃꯥꯡ ꯄꯄꯥꯡꯅ ꯗꯨꯝ ꯆꯠꯀꯗꯕꯅꯤ ꯍꯥꯏꯌꯦ ꯑꯗꯣ ꯑꯥ ꯕꯤꯗꯥꯄꯇꯤ ꯍ‌ꯣꯏ ꯃꯌꯨꯝꯁ‌ꯦ ꯑꯩꯁꯨ ꯈꯪꯗꯦ ꯇꯈꯦꯟꯁꯦ ꯇꯈꯦꯟꯁꯦ ꯑꯃꯨꯛ ꯆꯠꯇ꯭ꯔꯤ ꯍꯥꯏꯕ ꯑꯩꯁꯦ
ꯎꯝ
ꯁꯟꯖ‌ꯦꯟꯕꯝꯐꯥꯎꯗꯤ ꯆꯠꯂꯦꯕ
ꯇꯈꯦꯟꯁꯦ ꯀꯥꯡꯉꯨꯆꯤꯡ ꯇꯥꯕ ꯖꯒꯥꯔꯣꯝꯗ ꯆꯠꯇ‌ꯣꯏꯅꯤ
ꯎꯝ ꯑꯗ ꯑꯩꯁꯤ ꯒꯥꯔꯤ ꯃꯆꯥ ꯇꯧꯔꯒ ꯆꯠꯄꯗꯤ ꯆꯠꯅꯤꯡꯗꯕ ꯑꯩꯅ ꯑꯃꯨꯛ ꯒꯥꯔꯤꯆꯧ ꯄꯨꯔ ꯆꯠꯅꯤꯡꯉꯦ ꯂꯝꯕꯤꯗꯣ ꯃꯆꯥ ꯊꯧꯔ ꯆꯠꯄ
ꯆꯠꯂꯣꯗ ꯒꯥꯔꯤ ꯑꯆꯧꯕ ꯊꯧꯐꯝ ꯂꯩꯇꯦ
ꯀꯩꯒꯤ
ꯆꯤꯡ ꯅꯤꯡꯒꯥꯏꯗꯅ ꯂꯩꯔꯤꯉꯩꯁꯤꯗ ꯅꯪ‌ ꯏꯁ ꯊꯧꯒꯠ ꯉꯝꯗ ꯇꯣꯛꯀꯅꯤ ꯎꯝ ꯂꯝꯕꯤ ꯌꯥꯝ ꯅꯨꯡꯉꯥꯏꯇꯦꯕ ꯂꯝꯕꯤ ꯀꯣꯂꯥꯁ ꯊꯥꯗꯦꯕ ꯃꯇꯦꯛ ꯑꯃ ꯃꯣꯏ ꯈꯥꯎꯅꯐꯝꯗꯨ ꯆꯤꯡ ꯅꯤꯡꯈꯥꯏꯔꯒ ꯂꯩꯌꯦꯕ
ꯍꯥꯏꯃ ꯑꯥ ꯇꯈꯦꯟꯗ
ꯅꯍꯥꯟꯃꯨꯛ ꯑꯩꯒꯤ ꯕꯥꯔꯗꯦꯗ ꯔꯕꯤꯅꯥ ꯂꯧ ꯆꯠꯄꯗ ꯅꯤꯡꯈꯥꯏꯗꯅ ꯆꯠꯍꯟꯗꯗꯅ ꯀꯣꯏꯔ ꯆꯠꯂꯦ ꯍꯥꯏꯗꯣ ꯇꯥꯗ꯭ꯔꯣ
ꯑꯗꯨꯗꯤ ꯅꯪ ꯃ‌ꯦꯗ ꯅꯠꯇ꯭ꯔꯣ
ꯃ‌ꯦꯅꯦ ꯑꯗꯣ ꯑꯩ ꯅꯍꯥꯟ ꯆꯠꯂꯨꯕꯗꯨꯁꯨ ꯇꯧꯋꯦ
ꯖꯨꯟ ꯖꯨꯂꯥꯏ ꯖꯨꯛ ꯖꯨꯂꯥꯏꯅꯦ ꯅꯍꯥꯟ ꯀꯔꯝ ꯀꯥꯟꯗ
ꯍꯟꯗꯛ ꯏꯀꯨꯏ ꯀꯨꯏꯗꯕꯤꯗ ꯆꯠꯂꯨꯏꯌꯦ
ꯔꯕꯤꯅꯥ ꯅꯣꯏꯅꯤ
ꯔꯕꯤꯅꯥꯒ ꯂꯩꯈꯣꯝ ꯉꯥꯛꯇꯅ‌ꯦ ꯍꯥꯏꯕ ꯆꯤꯡꯗꯨ ꯅꯪ ꯎꯔ ꯈꯪꯅꯤ
ꯑꯁ ꯑꯗꯨꯗꯤ ꯌꯥꯔꯣꯏꯍ‌ꯦ ꯑꯗꯨꯗꯤꯀꯣ ꯑꯩꯅ ꯈꯟꯕꯅ ꯇꯟꯕ ꯅꯣꯡ ꯆꯤꯡ ꯆꯨꯔꯛꯑꯒꯗꯤꯅ ꯒꯔꯤ ꯃꯆꯥꯒ ꯆꯠꯄꯗꯣ ꯅꯣꯡ ꯆꯨꯗꯗꯤ ꯈꯔ ꯐꯩꯌꯦꯅ ꯫
ꯂꯥꯟꯊꯣꯛ ꯂꯥꯁꯤꯟꯗꯣ ꯌꯥꯝ ꯅꯨꯡꯉꯥꯏꯇꯕꯅꯤ ꯒꯥꯔꯤ ꯑꯆꯧꯕꯅ ꯍꯦꯟꯅ ꯅꯨꯡꯉꯥꯏꯇꯕꯅꯤ ꯏꯕꯦꯝꯃ ꯫
ꯏꯁ ꯑꯗꯨꯗꯤ ꯌꯥꯝ ꯊꯤ ꯇꯟꯗꯣꯔꯤꯍꯦ
ꯂꯝꯕꯤꯅ ꯃꯔꯣꯟ ꯑꯝ ꯅꯨꯡꯉꯥꯏꯇꯕ ꯑ ꯅꯤꯡꯒꯥꯏꯔꯒ ꯅꯥꯀꯟ ꯅꯥꯀꯟꯗꯣ ꯂꯦꯟꯁ꯭ꯂꯥꯏꯠ ꯇꯧꯕꯩ ꯇꯥꯏꯞꯇꯀꯣ ꯍꯟꯗꯛ ꯂꯩꯕꯥꯛ ꯀꯣꯠꯂꯤ ꯃꯌꯥꯝꯗꯣ ꯑꯗꯨꯗꯒꯤꯅꯦꯕ ꯗꯗꯥ ꯌꯥꯏꯃꯅ ꯑꯗꯨꯗꯒꯤ ꯂꯩꯕꯥꯛ ꯀꯣꯊꯣꯛꯃꯟꯗꯅ ꯌꯥꯗ꯭ꯔꯦ ꯍꯥꯏꯗꯣ ꯫
ꯑꯥꯁꯤꯒꯤ ꯑꯩꯈꯣꯏꯒꯤ ꯊꯣꯡꯗꯣꯒꯤ ꯊꯣꯟꯕꯒꯤ
ꯎꯝ
ꯍꯥꯏꯃ ꯑꯗꯨꯗꯤ ꯑꯩꯗꯤ ꯑꯩꯅ ꯈꯜꯂꯝꯃꯤ ꯑꯁꯥꯁꯤꯗꯤ ꯀꯥꯏꯔ‌ꯦꯅꯦ ꯑꯗꯨꯗꯤ ꯏꯆꯦ ꯍꯦꯂꯦꯟꯗꯣ ꯌꯥꯎ ꯏꯆꯦ ꯂꯦꯟꯗ‌ꯣ ꯕꯥꯇꯣꯟ ꯇꯧꯔꯛꯑꯝꯗꯧꯗꯤ ꯃꯥꯜꯂꯦ ꯃꯣꯏ ꯑꯣꯖꯥ ꯃꯁꯦꯟꯅꯤꯅꯅꯦ
ꯎꯝ
ꯈꯪꯗꯦ ꯑꯗ‌ꯣ ꯃꯉꯣꯟꯗꯖꯨ ꯑꯝꯇ ꯍꯪꯉꯒ ꯕꯥꯇꯣꯟ ꯇꯧꯔꯝ ꯇꯥꯔꯒꯗꯤ ꯃꯥꯅ ꯆꯠꯃꯤꯟꯅꯁꯦ ꯍꯥꯏꯔꯛꯀꯅꯦꯕ
ꯎꯝ
ꯑ ꯃꯥ ꯃꯨ ꯄꯨꯔ ꯆꯠꯄꯩ ꯐꯥꯚꯝꯗꯨꯅ‌ꯦ ꯑꯗꯨꯝ ꯂꯩꯗꯣꯏꯖ‌ꯦ ꯑꯩꯉꯣꯟꯗ ꯫
ꯅꯣꯏꯒꯤꯗꯤ ꯂꯣꯏ ꯆꯪꯉꯦ ꯍꯥꯏ ꯑꯩꯒꯤꯗꯤ ꯁꯨꯨꯆꯪ ꯆꯪꯗ꯭ꯔꯦ ꯍꯥꯏꯕ ꯑꯩ ꯇ ꯑꯎ ꯊꯕꯛꯀ ꯇꯣꯛꯅꯤꯡꯉ‌ꯦꯑꯦꯗ ꯫
ꯕꯤꯠꯇ‌ꯣ ꯂꯩꯔꯛ
ꯎꯝ ꯄꯣꯠꯇꯣ ꯈ꯭ꯔ ꯈ꯭ꯔ ꯎꯔ ꯗꯤ ꯆꯪꯅꯤꯡ ꯑ ꯑ ꯕꯤꯠꯇꯣ ꯂꯩꯗꯧꯕ ꯫
ꯑꯥ
ꯄꯣꯠꯇꯣ ꯁꯨꯡꯉꯨ ꯎꯁꯤꯜꯂꯛꯇ꯭ꯔꯝꯅꯤꯅ ꯕꯤꯠꯇꯨ ꯂꯩꯔꯛꯇ꯭ꯔꯦꯕ ꯑꯩ ꯫
ꯑꯩꯗꯨꯁꯤ ꯑꯄꯨꯒꯤꯁꯤ ꯎꯗ꯭ꯔꯤꯌꯦ ꯑꯄꯨꯒꯤꯁꯤ ꯗꯨꯝ ꯇꯧ ꯂꯩꯔ‌ꯦ
ꯑꯁ ꯈꯪꯗꯦ ꯈꯪꯗꯦ ꯑꯩ ꯌꯥꯝ ꯍꯩꯅꯗꯦ
ꯍ‌ꯣꯏ ꯋꯥꯔꯤꯔꯕ
ꯎꯝ ꯇꯜꯂꯤ ꯑꯩ ꯄꯣꯠ ꯊꯣꯛꯇ꯭ꯔꯗꯤ ꯑꯩ ꯊꯕꯛ ꯇꯧꯅꯤꯡꯗꯦ
ꯑꯩ ꯃꯤꯌ‌ꯣꯏꯕꯩꯁꯦ ꯊꯕꯛ ꯁꯨꯔꯗꯤ ꯄꯩꯁꯥ ꯄꯤꯊꯣꯛꯑꯗꯤ ꯊꯕꯛ ꯇꯧꯅꯤꯡꯗ꯭ꯔꯣ
ꯎꯝ
ꯑꯗꯨꯒꯨꯝꯕꯅꯤ ꯀꯩꯅꯣ ꯄꯩꯁꯥ ꯄꯤꯗꯦ ꯊꯕꯛꯇ ꯁꯨꯝ ꯇꯧꯍꯜꯂꯒ ꯄꯤꯅꯤ ꯄꯤꯅꯤ ꯄꯤꯅꯤꯅ ꯀꯅꯥꯅ ꯑꯗꯨꯗꯤ ꯕꯤꯠ ꯂꯩꯗꯣꯔꯤꯒꯦ ꯊꯕꯛ ꯇꯧꯕꯗ
ꯃꯥꯅꯦ
ꯅꯠꯇ꯭ꯔꯣ ꯍꯩꯅ‌ꯧ ꯑꯆꯥꯥꯔ ꯁꯦꯝꯁꯤꯔꯥ ꯈꯪꯗꯤꯌ‌ꯦ
ꯄ꯭ꯔꯣꯁꯦꯁꯤꯡ ꯇꯧꯗꯨꯅ ꯇꯧꯗꯨꯅ ꯂꯩ ꯀꯥꯏꯅꯣ ꯎꯝ
ꯅꯆꯤꯟ ꯊꯤ ꯍꯥꯏꯅꯤ ꯑꯩꯁꯦ ꯀꯩꯅꯣꯝ ꯇꯧꯔꯦꯃꯤ ꯍ‌ꯦꯟꯊꯣꯏ ꯅꯪꯕꯨ ꯑꯁ ꯀꯂꯥ ꯀꯔꯨꯒꯁꯦ ꯂꯣꯏꯔꯦꯃꯤ ꯁꯨꯝ ꯐꯝ ꯂꯩꯕꯒꯤ ꯈꯔ ꯁꯨꯃꯥꯏꯅ ꯆꯠ ꯈꯣꯠꯇꯅ ꯇꯧꯔꯥ ꯏꯁꯥ ꯑꯗꯨꯅ ꯅꯨꯡꯉꯥꯏꯗꯧ ꯃꯥꯜꯂꯦ ꯑꯩꯁꯦ
ꯀꯥꯏꯗꯅꯣꯝ ꯀꯣꯏꯊꯣꯛꯅꯤꯡꯉꯦ ꯑꯁ ꯑꯩ ꯍꯌꯦꯡꯖꯦ ꯇꯥꯛꯄꯨꯒ ꯊꯦꯡꯅꯖꯦ ꯍꯥꯏ ꯊꯦꯡꯅꯔꯒ ꯉꯍꯥꯛꯇꯪ ꯀꯣꯢꯊꯣꯛꯎꯖꯤꯔ ꯈꯪꯗꯦ ꯏꯁꯥꯥꯒꯖ‌ꯦ ꯐ꯭ꯔꯦꯁ ꯑꯣꯏꯗ꯭ꯔꯦꯗ ꯑꯩ ꯌꯨꯝꯗ ꯐꯝꯃꯒ ꯊꯕꯛ ꯇꯧ ꯂꯩꯕꯖꯤꯖꯨ ꯋꯥꯏꯑꯦꯕ
ꯈꯪꯗꯦ ꯈꯪꯗꯦ ꯑꯩꯅꯦ ꯍꯧꯖꯤꯛꯅꯦ ꯄꯩꯁꯥꯒꯤ ꯃꯊꯥ ꯉꯥꯛꯇꯅꯦ ꯑꯩꯉꯣꯟꯗ ꯍꯧꯖꯤꯛ ꯂꯩꯔꯤꯖ‌ꯦ
ꯅꯣꯏꯒꯤ ꯀꯥꯠꯄ‌ꯦꯟꯒꯤꯗꯨꯅ ꯀꯃꯥꯏꯅ ꯇꯧꯋꯤꯕ
ꯅꯨꯡ ꯑꯣꯟꯒ꯭ꯔꯦ
ꯇꯥꯏꯞꯗ‌ꯦꯟ ꯅꯨꯡ ꯑꯣꯜꯂꯦ ꯏꯁꯇꯥꯢꯄꯦꯟ ꯅꯨꯡ ꯑꯣꯜꯂꯦ ꯑꯁ ꯖꯨꯂꯥꯏ ꯊꯥꯖꯤꯗ ꯅꯪꯒꯤ ꯊꯕꯛꯇꯤ ꯐꯖꯅ ꯆꯤꯟꯗꯤ ꯆꯤꯟꯅꯅꯤꯕꯣ ꯄꯔ ꯄꯥꯕꯒꯤꯑꯣ ꯂꯣꯏꯁꯟꯕꯒꯤꯑꯣ ꯑꯗꯒꯤ ꯊꯕꯛꯀꯤ ꯄꯩꯁꯥ ꯇꯥꯟꯕꯒꯤꯋꯣ
ꯎꯝ ꯅꯨꯡꯅꯦ ꯑꯣꯜꯂꯤꯖꯦ ꯑꯩꯅ ꯍꯧꯖꯤꯛ
ꯄꯨꯂꯞ ꯇꯧꯊꯣꯛꯑ ꯐꯩꯖꯨꯞ ꯁꯨꯨꯞꯆꯜꯂ ꯍꯦꯛ ꯂꯩ꯭ꯒꯔꯦ ꯑꯗꯨꯅ ꯐꯔꯅꯤ
ꯑꯁꯦꯡꯕ ꯈꯜꯂꯕꯅꯦ ꯑꯗꯨꯃꯥꯏꯅ
ꯑꯩꯗꯤ ꯉꯁꯥꯏ ꯐꯣꯟꯖ‌ꯦ ꯐꯣꯟꯖ‌ꯦ ꯄꯥꯏꯔꯝꯃꯒ ꯑꯗꯨꯝ ꯇꯨꯒ꯭ꯔꯕꯖꯥꯠꯅꯤꯗꯅ ꯏꯁꯥꯖꯤꯃꯛ ꯇꯣꯇꯣꯁꯨꯃꯇꯤꯀꯦꯜꯂꯤ ꯗꯨꯝ ꯋꯥꯕꯒꯤ ꯍꯩꯅꯤꯡꯕꯒꯥ ꯅꯠꯇꯕ ꯑꯗꯨꯝ ꯈꯪꯍꯧꯗꯕꯗꯣ ꯒ꯭ꯌꯥꯟ ꯃꯥꯡꯒꯤꯕꯗꯣ
ꯎꯝ
ꯃꯥꯏꯟ ꯇꯧꯒ꯭ꯔꯕ ꯑꯗꯨꯒ ꯑꯈꯣꯏ ꯃꯥ ꯍꯧꯗꯣꯛꯔꯛꯑꯦ ꯈꯣꯢ ꯃꯥꯅ
ꯇꯣ ꯄꯨꯡ ꯀꯩꯅꯣꯁꯨ ꯇꯥꯗ꯭ꯔꯤ ꯇꯔꯨꯛꯁꯨ ꯇꯥꯗ꯭ꯔꯤ ꯑꯉꯥꯡꯁꯡꯖ‌ꯦ ꯄꯨꯔ ꯑꯗꯨꯝ ꯆꯠꯂꯒ ꯑ ꯀꯩꯅꯣꯗꯨꯁꯨ ꯂꯧꯔꯨꯔꯁꯦ ꯉ ꯑ ꯀꯔꯤ ꯉꯥꯗꯨꯁꯨ ꯂꯩꯔꯒꯦ ꯌꯦꯔꯨꯝꯗꯨꯁꯨ ꯅꯪ ꯂꯩꯕꯤꯔꯣ ꯑꯩ ꯉꯥꯗꯣ ꯍꯧꯗꯣꯡꯒꯤꯗꯣ ꯑꯩ ꯂꯧꯒꯦ ꯇꯧꯕ
ꯎꯝ ꯌꯦꯔꯨꯝꯗꯣ ꯌꯦꯔꯨꯝꯗꯣ ꯑꯉꯥꯡꯕꯗꯨꯅ ꯀꯌꯥ ꯄꯤꯒꯦ
ꯇꯨ ꯐꯤꯐꯇꯤ ꯈꯠꯇꯅꯦ ꯕꯖꯥꯔꯗꯗꯤ ꯇꯥꯡꯉꯤꯗꯅ ꯆꯥꯝꯕ꯭ꯔꯤ ꯍꯥꯏꯔꯛꯇ꯭ꯔꯣ ꯆꯥꯝꯕ꯭ꯔꯤ
ꯀꯔꯤ
ꯍꯥꯏꯗꯨ ꯇꯥꯗ꯭ꯔꯣ ꯑꯦ ꯍꯨꯝ
ꯕꯔꯔꯥ ꯆꯥꯝꯃ꯭ꯔꯤ ꯍꯥꯏꯕ꯭ꯔꯥꯅꯦ
ꯅ ꯆꯥꯝꯃ꯭ꯔꯤ ꯍꯥꯏꯕꯩꯅꯦ ꯂꯧꯔꯛꯇ꯭ꯔꯤꯗꯣ
ꯏꯃꯥ
ꯑꯗꯨꯅꯦ ꯑꯩꯈꯣꯏ ꯆ‌ꯦꯅ ꯍꯣꯡꯉꯦ ꯍꯥꯏꯖꯦ ꯁꯤ ꯆꯤꯡꯃꯩꯔꯣꯡꯗ ꯌꯨꯝꯁꯥꯗꯒꯤ ꯄꯨꯂꯞ ꯂꯧꯕꯒꯤꯅꯦꯕ ꯌꯨꯝꯁꯥ ꯂꯣꯏꯊꯥꯠ ꯈꯪꯗꯦ ꯑꯗꯨꯗꯤ ꯌꯨꯝꯁꯥ ꯂꯣꯏ ꯊꯥꯏꯗꯅ ꯑꯉꯥꯡꯕꯗꯣ
ꯎꯝ
ꯑꯗꯨꯏꯅꯤꯗ
ꯑꯣ ꯑꯩꯗꯤ ꯐꯨꯠꯂ ꯆꯥꯅꯤꯡꯕ꯫
ꯐꯨꯂꯝꯃꯦ ꯑꯩꯅ꯫
ꯎꯝ꯫
ꯍꯧꯖꯤꯛ ꯈꯅꯥꯎꯗ ꯍꯥꯞꯆꯜꯂꯒ ꯑꯗꯨꯝ ꯊꯣꯛꯈ꯭ꯔꯗꯕꯅꯦ ꯍꯂꯛ ꯄꯣꯠꯆꯩ ꯑꯗꯨ ꯆꯠꯊꯣꯔꯑꯕꯅꯤ
ꯀꯌꯥ ꯐꯨꯠꯂꯝꯒꯦ꯫
ꯃꯔꯤ ꯐꯣꯔ꯫
ꯑꯣ ꯑꯩ ꯆꯅꯤ ꯌꯥꯡꯈꯩꯇꯪ ꯄꯤꯌꯦꯕ ꯑꯗꯨꯗꯤ ꯌꯥꯝ ꯍꯣꯡꯉꯦꯍꯦ꯫
ꯄꯤꯌꯦ
ꯅꯍꯥꯟꯈꯩ ꯑꯩꯈꯣꯏ ꯑꯩꯈꯣꯏꯆꯦꯅ ꯀꯌꯥꯅꯤ ꯍꯥꯞꯄꯤ ꯍꯥꯏꯒꯦ ꯆꯍꯨꯝꯒ ꯀꯌꯥꯅꯣꯝ ꯄꯤꯌꯦꯗꯥꯏꯅꯦ
ꯍꯣꯏ ꯇꯥꯡꯉꯦꯕ ꯗꯨꯀꯥꯟ ꯑꯆꯧꯕꯗ ꯑꯗꯣ ꯍꯧꯖꯤꯛꯀꯤ ꯌꯨꯝꯁꯥꯒꯤ ꯑꯗꯨꯅꯦꯕ ꯃꯥꯏ ꯅꯍꯥꯟꯒꯤ ꯄꯣꯠꯇꯣ ꯑꯩ ꯈꯪꯉꯦꯕ ꯑꯗꯨꯅ ꯌꯨꯝꯁꯥ ꯂꯣꯏ ꯊꯥꯏꯌꯦꯕ
ꯁꯥꯏꯖꯇꯤ ꯁꯥꯏꯖ ꯄꯤꯛꯄ꯭ꯔꯣ
ꯑꯗꯨ ꯊꯥꯕꯅꯤꯅ ꯑꯗꯨꯝꯗꯤ ꯍꯣꯡꯉꯦꯕ ꯑꯗꯨ ꯆꯤꯡꯃꯩꯔꯣꯡꯗ ꯑꯗꯨ ꯄꯣꯠ ꯂꯥꯛꯇꯦ ꯍꯥꯏꯍꯧꯕꯅꯦꯕ ꯂꯣꯏꯔꯝꯃꯗ꯭ꯔꯥ ꯈꯪꯗꯦꯕ
ꯑꯁ ꯑꯗꯨꯗꯤ ꯍꯥꯏꯐꯦꯠꯇꯪ ꯌꯦꯡꯊꯣꯛꯎꯁꯤꯔꯣ
ꯍꯣꯏ ꯑꯗꯨꯅꯦ ꯑꯩꯅ ꯍꯥꯏꯁꯦ
ꯌꯥꯏꯅꯦ ꯑꯗꯨꯗꯤ ꯌꯦꯡꯊꯣꯛꯄ ꯌꯥꯔꯅꯤ ꯑꯩꯁꯨ ꯂꯣꯏꯁꯜꯂꯒꯦ ꯑꯗꯨꯒ ꯏꯕꯅꯤ ꯊꯝꯃꯒ
ꯑꯉꯥꯡꯁꯨ ꯄꯨꯒꯔ꯭ꯁꯦꯕ
ꯑꯉꯥꯡ ꯅꯨꯡꯉꯣꯟ ꯅꯤꯡꯊꯤꯕꯤ
ꯎꯝ
ꯎꯝ ꯗꯤꯂꯤ ꯄꯨꯔꯒ ꯃꯣꯏꯅ ꯈꯣꯏꯃꯥ ꯍꯣꯏꯅ ꯑꯗꯨ ꯊꯥꯗꯣꯛꯔꯝꯕꯗꯨ ꯑꯩꯅ ꯍꯜꯂꯛꯑꯒ ꯆꯥꯛ ꯊꯣꯡꯕꯤꯔꯁꯨ ꯌꯥꯔꯦ ꯎꯝ
ꯍꯦ